ꯍꯜꯂꯣ ꯀ ꯇꯣꯕꯣ ꯍꯣꯏ ꯇꯥꯏ
ꯎꯝ ꯍꯧ ꯂꯒꯠꯄꯗ ꯉꯥꯏꯔꯌꯦ ꯅꯪꯗꯤ
ꯑꯣ ꯆꯪ ꯆꯥꯔꯤꯌꯦ ꯑꯩꯨꯏꯗꯦ ꯍꯣꯏ
ꯑꯦ ꯌꯥꯝ ꯉꯜꯂꯤꯗꯅ
ꯍꯣꯏ ꯑꯗꯨꯝ ꯉꯜꯂ ꯃꯤ ꯀꯃ ꯀꯔꯤ ꯀꯔꯥ ꯆꯠꯅꯉꯥꯏ ꯂꯩꯕꯤꯒꯦꯀꯣ ꯅꯣꯏꯗꯤ ꯆꯥꯛ ꯆꯥꯅ ꯋꯥꯠꯂꯤꯕ꯭ꯔꯣ
ꯍꯧꯖꯤꯅꯒꯕꯗ ꯉꯥꯏꯔꯤꯗ
ꯑꯣ
ꯀꯩ ꯆꯪ ꯆꯥꯔꯤꯒꯦ
ꯝ ꯑꯗꯨꯒ ꯕꯤꯟꯁ ꯐ꯭ꯔꯥꯏ ꯆꯥꯏꯌꯦ
ꯑꯣ ꯇ
ꯎꯝ
ꯅꯪꯗꯤ ꯀꯅꯥ ꯀꯅꯥ ꯆꯥ ꯂꯩ ꯀꯅꯥ ꯀꯅꯥ ꯂꯩ ꯄꯨꯔꯥ
ꯏꯈꯤꯇꯟꯗ ꯆꯥꯔꯂꯦ ꯃꯤꯗ ꯏꯔꯨ ꯀꯨꯏꯌꯦꯦ ꯂꯕ ꯂꯣꯏꯔꯦ ꯆꯪꯅꯈ꯭ꯔꯦꯃꯣꯏ
ꯑꯣ ꯇꯣꯝꯗꯔ ꯂꯩꯕ ꯝꯊꯥꯗꯔꯨ ꯂꯩꯕ
ꯍꯣꯏ
ꯎꯥ
ꯅꯪꯗꯤ ꯅ ꯌꯨꯝꯗ ꯂꯩꯕ꯭ꯔꯣ ꯀꯥꯏ ꯂꯩꯕ꯭ꯔꯣ
ꯑꯩ ꯚꯔꯥꯗ ꯂꯩꯌꯦ ꯑꯩꯁꯨ ꯏꯊꯟꯗ ꯂꯩꯌꯦ
ꯑꯣ ꯑꯆꯥꯥ ꯎꯝꯝ ꯔꯦꯟꯗ ꯂꯩꯕ꯭ꯔꯣ
ꯎꯥ
ꯐ ꯐ ꯅꯨꯡꯉꯥꯏꯕ꯭ꯔꯣ ꯃꯊꯟꯗ ꯂꯩꯕ꯭ꯔꯣ
ꯅꯨꯡꯉꯥꯏ ꯍꯥꯏꯣꯏ
ꯗꯤ ꯄꯦꯖꯃꯤꯅꯤ ꯍꯥꯄꯖꯅ
ꯀꯔꯤꯕ
ꯇꯨꯝꯕꯒꯨꯝꯕꯗꯤ ꯄꯦꯟꯅ ꯇꯨꯝꯂꯝꯒꯅꯦꯕ
ꯎꯝ ꯉꯔꯥꯡ ꯅꯨꯡꯗꯥꯡꯐꯧ ꯌꯦꯡꯕꯤꯒꯦ
ꯑꯣ ꯅꯨꯡꯉꯥꯏꯕ꯭ꯔꯣ ꯃꯣꯏ ꯁꯥꯟꯅꯕ
ꯀ꯭ꯔꯤꯌꯥꯕ
ꯃꯣꯏ ꯁꯥꯟꯅꯕꯗꯨ ꯅꯨꯡꯉꯥꯏꯕ꯭ꯔꯣ ꯌꯦꯡꯕ
ꯅꯨꯡꯉꯥꯏ ꯍꯣꯏ
ꯎꯝ ꯄꯨꯡ ꯀꯌꯥꯋꯥꯏꯗ ꯂꯣꯏꯕ꯭ꯔꯣ ꯃꯣꯏ ꯑꯥ ꯑꯩꯗꯤ ꯌꯦꯡꯗꯦꯗ ꯑꯩꯒꯤꯈꯣꯏꯗꯤ ꯌꯧꯗ꯭ꯔꯤ ꯋꯥꯠꯂꯤꯌꯦ ꯑꯩꯒꯤ ꯐꯤ ꯁꯪꯗ꯭ꯔꯤꯕꯩꯌꯦ
ꯎꯝ ꯃꯣꯏꯗꯣ ꯄꯨꯡ ꯑꯥ ꯑꯩꯗꯤ ꯑꯔꯖꯦꯟꯇꯤꯅꯥꯒꯤ ꯌꯦꯡꯉꯦꯕ ꯄꯨꯡ ꯑꯦꯂꯥꯚꯦꯟ ꯊꯥꯔꯇꯤ ꯍꯦꯟꯕ ꯀꯥꯟꯗ ꯂꯣꯏꯌꯦꯦ
ꯑꯆꯥꯥ ꯀꯣ ꯑꯁ ꯃꯣꯏ ꯉꯟꯟꯗꯤ ꯌꯥꯝ ꯉꯟꯕꯅꯤꯀꯣ
ꯎꯝ ꯍꯔꯥꯎꯑꯦ
ꯎꯝ ꯉꯁꯤꯗꯤ ꯀꯔꯤꯀꯔꯤ ꯇꯧꯒꯦꯔꯣ ꯅꯪꯗꯤ
ꯌꯨꯝꯗ ꯂꯩꯏꯅꯤ
ꯎꯝ ꯎꯝ ꯃꯄꯥꯟꯒꯨꯝꯕ ꯀꯤꯔ ꯊꯣꯛꯂꯩ
ꯀꯩꯌ‍ꯏꯕꯥ
ꯃꯄꯥꯟꯒꯨꯝꯕ ꯊꯣꯛꯑꯥꯔꯣꯏ
ꯃꯄꯥꯟ ꯍꯣꯔꯦꯟ ꯅꯨꯡꯊꯤꯟ ꯊꯣꯛꯀꯅꯤ
ꯑꯆꯥ ꯑꯩꯕꯨꯗꯤ ꯀꯗꯥꯏꯁꯨ ꯆꯠꯂꯣꯏꯗ ꯉꯁꯤꯗꯤ ꯑꯩꯈꯣꯏ ꯅꯣꯡꯁꯨ ꯆꯨꯕꯅꯤꯅꯀꯣ ꯊꯣꯛꯉꯩꯁꯨ ꯇꯜꯂ
ꯅꯣꯡ ꯆꯨꯕ꯭ꯔꯣꯅꯦ ꯍꯖꯤꯛ
ꯎꯝ ꯗꯨꯈꯔ ꯂꯦꯄꯈꯔ꯭ꯦ
ꯎꯝ ꯅꯥꯪꯗ ꯀꯩ ꯊꯕꯛ ꯇꯧꯔ ꯂꯩ ꯂꯩꯕ꯭ꯔꯥ ꯀꯔꯤ ꯀꯔꯤ ꯊꯕꯛ ꯇꯧꯔꯒ ꯂꯩꯕꯅꯣ
ꯀꯣꯂꯦꯖ ꯀꯥꯔꯒ ꯂꯩꯕꯅꯤꯗ
ꯔꯤꯒꯨꯂꯔ ꯆꯠꯄ꯭ꯔꯣ
ꯎꯝ
ꯑꯣ ꯁꯦꯃꯦꯁꯇꯔ ꯀꯌꯥ ꯀꯔꯒꯦ
ꯇꯥꯕꯔꯥ
ꯍꯣꯏ ꯇꯥꯏꯌꯦ
ꯁꯤꯃꯦꯁꯇꯔ ꯀꯌꯥ ꯀꯔꯒꯦ
ꯑꯩꯁꯦ ꯍꯟꯗꯛ ꯐꯑꯣꯔꯊ ꯀꯥꯌꯦ
ꯑꯣ ꯑꯍꯦ
ꯅꯪꯗꯤ ꯀꯌꯥ ꯇꯝꯕ꯭ꯔꯣ ꯅꯠꯇ꯭ꯔꯥ ꯂꯣꯏꯈ꯭ꯔꯕ꯭ꯔꯣ
ꯑꯩꯗꯤ ꯁꯀꯦꯟ ꯁꯦꯃꯦꯁꯇꯔ ꯇꯩꯗ ꯉꯥꯏꯔꯤꯗ
ꯑꯣ ꯀꯥꯏ ꯇꯝꯕꯅꯣ ꯅꯪꯗꯤ
ꯑꯥ ꯆꯤꯡꯗꯅꯦ
ꯑꯆꯥꯥ
ꯑꯩꯅ ꯔꯦꯒꯨꯂꯔ ꯆꯠꯇꯕ ꯀꯣꯔꯦꯁꯄꯣꯟꯗꯤꯡ ꯊꯝꯕ
ꯅꯠꯇ꯭ꯔꯒ ꯅꯦ ꯎꯝ ꯍꯣꯏ ꯁꯤꯗꯗꯤ ꯀꯩꯇꯧꯔ ꯂꯩꯕ꯭ꯔꯥ ꯅꯪꯗꯤ
ꯐꯨꯔꯤꯠ ꯑꯣꯏꯅ ꯀꯣꯆꯤꯡ ꯂꯧꯔ ꯂꯩꯕ
ꯎꯝ ꯐꯩꯌ‌ꯦ ꯐꯩꯌ‌ꯦ ꯎꯝ
ꯀꯔꯝꯕ ꯁꯕꯖꯦꯛꯇ ꯍꯣꯅꯔꯁ ꯂꯧꯒꯦ
ꯑꯩꯁꯦ ꯚꯕꯣꯛ ꯇꯝꯕꯅꯦꯗ
ꯕꯤ ꯀꯣꯝ
ꯕꯤ ꯕꯣꯛ
ꯑꯣ
ꯑꯔ ꯑꯥꯏ ꯇꯤ ꯑꯨꯏ ꯑꯣꯗꯤꯠ ꯇꯤ ꯍꯨꯏꯗꯨ ꯍꯥꯏ ꯇꯤ ꯑꯣ ꯇꯤ ꯇꯤ ꯑꯦꯝ ꯑꯦꯜ ꯇꯤ ꯑꯗꯨꯒꯨꯝꯕ ꯑꯩꯈꯨꯣꯏ ꯄ꯭ꯔꯣꯐꯦꯁꯅꯦꯜꯒꯤ ꯃꯜ ꯂꯥꯏꯟꯒꯤꯗ
ꯎꯝ
ꯅꯪꯁꯨ ꯕꯔꯥꯗ ꯂꯩꯌꯤꯔꯣ
ꯅꯠꯇꯦ ꯑꯩꯈꯣꯏꯗꯤ ꯍꯣꯁꯇꯦꯜ ꯂꯩꯕꯅꯤ
ꯑꯣ ꯑꯣ ꯍꯣꯏ
ꯚꯔꯥꯒꯨꯝꯕꯁꯦ ꯏꯃꯨꯡꯅ ꯌꯥꯗꯕ ꯑꯗꯨꯅ ꯇꯥꯔꯦ
ꯎꯝ ꯐꯩ ꯍꯣꯁꯇꯦꯜ ꯂꯩꯕ ꯅꯨꯡꯉꯥꯏꯕꯅꯤ
ꯎꯝ ꯃꯤꯌꯥꯝ ꯂꯩꯕꯅꯤꯅꯀꯣ
ꯎꯝ
ꯑꯗꯨꯝ ꯒꯣꯁꯤꯒꯨꯝꯕ ꯇꯧꯕ ꯑꯃ ꯑꯃ ꯇꯧꯕ ꯌꯥꯝ ꯅꯨꯡꯉꯥꯏ
ꯏꯟꯖꯥꯡꯗꯤ ꯏꯟꯖꯥꯡꯗꯤ ꯍꯥꯎꯕ꯭ꯔꯥ ꯑꯗꯨ ꯍꯣꯁꯇꯦꯜꯗ ꯅꯣꯏ ꯍꯣꯁꯇꯦꯜꯗꯗꯤ
ꯎꯝ ꯎꯝ ꯍꯥꯎꯏ ꯑꯗꯨꯝ
ꯎꯝ ꯑꯩꯩ ꯃꯤ ꯑꯇꯣꯞꯄ ꯍꯣꯁꯄꯤꯇꯦꯜꯗꯤ ꯏꯟꯖꯥꯡ ꯍꯥꯎꯇꯦ ꯍꯥꯏꯅ ꯍꯦꯛꯇ ꯍꯥꯏꯕ
ꯎꯝ ꯎꯝ ꯍꯣꯏ ꯑꯩꯈꯣꯏꯁꯨ ꯍꯥꯟꯅꯗꯤꯀꯣ ꯍꯥꯎ ꯅꯝꯗꯝꯅꯤ ꯑꯗꯨꯕꯨ ꯍꯟꯗꯛꯇꯤ ꯑꯗꯨꯝ ꯄꯩꯁꯥꯁꯨ ꯀꯥꯔꯛꯄꯒ ꯑꯗꯨꯝ ꯍꯥꯎꯕ ꯑꯗꯨꯝ ꯍꯧꯔꯦ
ꯎꯝ
ꯄꯥꯛꯇ ꯍꯥꯎꯒꯟꯗꯝꯅꯦ ꯑꯗꯨꯕꯨ ꯑꯗꯨꯝ ꯃꯔꯛ ꯃꯔꯛꯇꯨꯗ ꯍꯥꯎꯇꯕ ꯑꯗꯨꯝ ꯃꯔꯛ ꯃꯔꯛꯅ ꯍꯥꯎꯕꯀꯣ
ꯍꯣꯁꯇꯦꯜꯒꯤ ꯐꯤꯗꯤ ꯀꯌꯥꯒꯨꯝꯕ ꯄꯤ ꯄꯤꯒꯦ
ꯃꯟꯂꯤꯒꯤꯁꯦ ꯐꯥꯏꯚ ꯊꯥꯎ ꯐꯣꯔ ꯊꯥꯎꯖꯟ ꯐꯥꯏꯚ ꯍꯟꯗ꯭ꯔꯦꯠ ꯄꯤꯌꯦ
ꯑꯣ ꯑꯗꯨꯗꯤ ꯌꯥꯝ ꯇꯥꯡꯕ ꯅꯠꯇꯦꯀꯣ
ꯍꯣꯏ ꯆꯞ ꯆꯥꯏ ꯑꯗꯨꯝ ꯎꯝ
ꯐꯩꯌꯦ ꯐꯩꯌꯦꯕ
ꯍꯣꯏ
ꯉꯁꯤ ꯀ꯭ꯂꯥꯁ ꯆꯠꯂꯣꯏ ꯍꯥꯏꯕ
ꯉꯁꯤꯔꯣ
ꯑꯥ
ꯍꯣꯏ ꯆꯠꯂꯔꯣꯏ ꯎꯝ
ꯎꯝ ꯉꯔꯥꯡ ꯅꯨꯡꯗꯥꯡꯗꯣ ꯅꯣꯡ ꯆꯨꯏ ꯍꯧꯖꯤꯛꯇꯤ ꯆꯨꯗ꯭ꯔꯦ ꯈꯣꯏ ꯂꯦꯞꯈ꯭ꯔꯦ
ꯍꯣꯏ ꯑꯩꯈꯣꯏꯁꯨꯅꯦ ꯉꯔꯥꯡ ꯑꯁ ꯅꯣꯡ ꯆꯨꯕꯗꯨ ꯇꯨꯝꯕꯁꯨ ꯑꯗꯨꯝ ꯅꯨꯡꯉꯥꯏ
ꯌꯥꯝ ꯀꯟꯅꯗꯤ ꯆꯨꯕꯁꯨ ꯅꯠꯇꯕ
ꯍꯣꯏ ꯍꯣꯏ ꯑꯗꯨꯝ ꯆꯥꯡ ꯃꯥꯗꯀꯣ
ꯑꯥ
ꯎꯝ
ꯅꯃꯥꯟꯅꯕꯤ ꯅꯃꯥꯟꯅꯕꯁꯤꯡ ꯀꯔꯤ ꯍꯥꯏꯕ
ꯀꯔꯤ ꯍꯥꯏꯕ ꯅꯪꯒꯤꯗꯣ ꯍꯥꯟꯅ
ꯅ ꯍꯁꯇꯦꯕ ꯂꯩꯦ ꯃꯤꯟꯅꯕ ꯅꯃꯥꯟꯅꯕꯤꯁꯤꯡ ꯂꯩꯇ꯭ꯔꯥ
ꯂꯩ ꯑꯦ ꯃ ꯌꯥꯉ
ꯑ ꯑꯣ
ꯑꯩꯈꯣꯏꯒꯃꯣꯏ ꯅꯨꯄꯤꯒꯤ ꯉꯇꯗꯤ ꯌꯥꯝꯕ ꯂꯩ ꯃꯁꯤꯗ
ꯑꯣ ꯑꯣ ꯅꯨꯄꯥꯒꯤ ꯍꯣꯁꯇꯦꯜꯗ ꯇꯣꯉꯥꯟꯅ ꯂꯩꯔꯝꯒꯅꯤꯅ
ꯎꯝ ꯑꯩꯈꯣꯏꯒꯤꯗꯤ ꯅꯨꯄꯥꯒꯤ ꯂꯩꯗ ꯅꯨꯄꯤ ꯉꯥꯛꯇꯅ ꯑꯁꯤ ꯆꯔꯆꯀꯤ ꯀꯃꯗ ꯂꯩꯕꯅꯦꯕ ꯑꯩꯈꯣꯏꯁꯦ
ꯑꯣ ꯑꯣ
ꯍ ꯑꯗꯨ ꯎꯝ ꯉꯂꯁꯨꯃꯥꯡꯒꯦꯗ ꯊꯧꯇ꯭ꯔꯦ ꯉꯥꯡꯉꯩꯁꯨ
ꯈꯁꯦ ꯋꯥꯔꯤ ꯁꯥꯅꯤꯡꯉꯥꯏꯁꯨꯦ ꯂꯩꯇꯦ
ꯎꯝ ꯂꯣꯏꯔꯦ
ꯎꯁꯤꯂ ꯁꯤ ꯃꯤ ꯀꯌꯥꯕꯨ ꯇꯧꯔꯒ ꯋꯥꯔꯤ ꯁꯥꯔꯒꯦꯁꯦ ꯍꯧꯒꯠꯄ ꯀꯥꯟꯗ
ꯍꯝ
ꯑꯗꯨꯍ ꯑꯩꯣꯏ ꯄꯀꯥꯟꯅꯤ ꯍꯥꯏ
ꯎꯝ
ꯀꯌꯥꯕꯨ ꯋꯥꯔꯤ ꯁꯕꯗꯔꯁꯦ
ꯎꯝ ꯌꯥꯝꯅꯤꯗ ꯃꯤ ꯑꯃ ꯈꯛꯇꯣꯏꯅꯦ
ꯑꯣ ꯑꯦ ꯑꯩꯗꯤ ꯅꯪꯅ ꯑꯍꯥꯟꯕꯅꯦ ꯍꯧꯖꯤꯛ ꯍꯧꯖꯤꯛ
ꯍꯧꯖꯛꯂꯝꯗꯅ ꯑꯠꯆꯥꯥ
ꯊꯦꯡꯅ ꯍꯧꯒꯠꯄꯒꯤ
ꯎꯝ ꯐꯤꯗꯤꯗꯏꯔꯤ ꯃꯤꯁꯨ ꯄꯪꯉꯪꯤꯗꯕꯕꯨꯒꯨꯝ ꯉꯪꯉꯤꯕꯒꯨꯝ ꯀꯩꯅꯣꯋꯥꯏꯗꯤ ꯄꯥꯝꯃꯅꯤ ꯑꯗꯨꯝ ꯉꯥꯡꯕꯗꯤ ꯇꯥꯕ ꯀ꯭ꯔꯤ ꯎꯄꯥꯏ
ꯑ
ꯊ
ꯁꯤꯗꯗꯤ ꯃꯤ ꯑ ꯀꯩꯅꯣ ꯋꯥꯔꯤ ꯅꯠꯇꯦ ꯋꯥ ꯉꯥꯡꯕ ꯍꯩꯕ ꯃꯤꯁꯤꯡꯗ ꯋꯥꯔꯤ ꯁꯥꯕ ꯅꯨꯡꯉꯥꯏꯑꯕ ꯁꯤꯗꯗꯤ
ꯍꯣꯏ ꯑꯗꯨꯅꯦꯀꯣ ꯉꯥꯡꯅꯉꯥꯏ ꯈꯪꯗ꯭ꯔꯗꯤ ꯑꯗꯨꯝꯃꯤꯟꯅꯩꯗ ꯉꯥꯡꯕ ꯍꯩꯕ ꯍꯏ ꯉꯥꯡꯕ ꯌꯥꯝ ꯅꯨꯡꯉꯥꯏ
ꯎꯝ ꯃꯣꯏꯅ ꯄꯉꯥꯡꯅ ꯉꯥꯡꯕꯒ ꯑꯣꯏꯅ ꯈꯨꯝꯕꯤꯕ ꯐꯠꯇ ꯅ ꯑꯗꯨ ꯉꯥꯏꯕ
ꯌꯥꯝ ꯅꯨꯡꯉꯥꯏꯌꯦꯗ ꯍꯋꯦ ꯃꯣꯏꯗ ꯀꯣꯏꯁꯟ ꯌꯥꯝ ꯍꯧꯉꯛꯒ ꯀꯣꯏꯅ ꯇꯨꯃꯤꯟꯅ ꯑꯗꯨꯝ ꯄꯪꯈꯨꯝꯅ ꯈꯨꯝꯂ ꯂꯩꯔꯒ
ꯎꯝ
ꯃꯤꯈꯜ ꯑꯩ ꯅꯍꯥꯟ ꯑꯃꯕꯨ ꯋꯥꯔꯤ ꯁꯥꯏꯕꯀꯣ
ꯑꯥ
ꯑꯗꯨ ꯑꯗꯨꯝ ꯃꯥꯗ ꯑꯩꯅ ꯉꯥꯡꯕ ꯈꯛꯇ ꯈꯨꯝꯕ ꯂꯩꯕ
ꯅꯨꯄꯤ
ꯑꯥꯎ ꯃꯅꯦꯕ
ꯃꯑꯣ
ꯃꯆꯥ ꯑꯥꯎ ꯃꯆꯥ ꯂꯩꯔꯕꯅꯦꯕ
ꯑꯆꯥ
ꯑ ꯃꯥꯁꯨ ꯎ ꯀꯩꯅꯣ ꯋꯥ ꯉꯥꯡꯕ ꯍꯩꯇꯕ ꯃꯥꯜꯂꯦ ꯑꯩꯁꯨ ꯍꯩꯇꯦ ꯑꯗꯨꯕꯨ ꯑꯩꯅ ꯍꯦꯟꯅ ꯉꯥꯡꯕꯗꯨ
ꯑ ꯑꯗꯨꯃꯥꯏꯅ ꯂꯩꯀꯣ ꯑꯩꯈꯣꯏꯅ ꯃꯤ ꯉꯥꯡꯕꯁꯨ ꯃꯣꯏꯅ ꯇꯨꯃꯤꯟꯅ ꯂꯩꯕ ꯀꯨꯏꯅ ꯋꯥ ꯉꯥꯡꯕ ꯉꯥꯡꯕ ꯉꯥꯡꯅ ꯂꯩꯗ꯭ꯔꯁꯨ ꯀꯗꯥꯏ ꯀꯗꯥꯏ ꯂꯩꯔ ꯈꯣꯠꯂꯒ ꯉꯥꯡꯕꯗꯨꯣ
ꯎꯝ ꯑꯗꯨ ꯅꯨꯄꯤꯗ ꯋꯥꯔꯤ ꯁꯥꯕ ꯅꯨꯡꯉꯥꯏꯇꯦ
ꯍꯣꯏ ꯈꯔ ꯋꯥꯏꯔꯝꯅꯤꯀꯣ ꯑꯩꯁꯅ ꯈꯔ ꯋꯥꯔꯝꯅꯦꯕ ꯑꯩꯁꯨ ꯎꯝ ꯎꯝ ꯀꯔꯤ ꯅꯨꯄꯤ ꯑꯃ ꯉꯥꯡꯅꯩꯌꯦꯕꯀꯣ ꯍꯣꯏ ꯉꯥꯟꯅꯕꯁꯦ ꯃꯥꯒꯤ ꯐꯣꯟꯁꯦ ꯁ꯭ꯄꯤꯀꯔꯁꯨ ꯅꯨꯡꯉꯥꯏꯇꯕ
ꯑꯥ
ꯃꯆꯥꯈꯣꯏ ꯂꯩꯐꯝ ꯃꯥꯜꯂꯦ ꯇꯥꯕ ꯋꯥꯕ ꯑꯗꯨ ꯑꯗꯨꯕꯨꯗꯤ ꯉꯥꯡꯉꯨꯕꯨꯗꯤ ꯉꯥꯡꯕꯅꯤꯅ ꯈꯔ ꯑꯗꯨꯝ ꯅꯨꯡꯉꯥꯏꯗꯤ ꯅꯨꯡꯉꯥꯏꯦ ꯎꯝ
ꯀꯩꯅꯣ ꯁꯄꯤꯀꯔ ꯎꯝ ꯃꯣꯏꯒꯤ ꯃꯈꯣꯛ ꯐꯖꯅ ꯇꯥꯖꯕꯁꯨ ꯂꯩꯕꯅꯤ
ꯎꯝ ꯎꯝ ꯑꯗꯨꯅꯦ ꯍꯣꯏ ꯑꯗꯨꯒ ꯃꯔꯛ ꯃꯔꯛꯇ
ꯎꯝ
ꯅꯦꯕ ꯅꯨꯡꯉꯥꯏꯇꯕ ꯂꯩꯌꯦꯅ ꯑꯗꯨꯕꯨ ꯆꯠꯇꯅ ꯂꯩ
ꯐꯣꯟꯗ ꯄꯥꯔꯂꯒ ꯃꯈꯣꯏꯒꯤ ꯃꯈꯣꯟꯁꯨ ꯀꯟꯗꯦ ꯐꯣꯟꯁꯨ ꯃꯅꯥ ꯅꯥꯀꯣꯡꯗꯣ ꯐꯥꯏ ꯄꯥꯏꯔꯒ ꯇꯧꯕꯗꯕꯨ ꯌꯥꯝ ꯋꯥꯕꯅꯦꯕ
ꯍꯣꯏ ꯍꯣꯏ ꯑꯗꯨꯅꯦ ꯎꯝ
ꯃꯣꯏꯒꯤ ꯀꯟꯖꯦꯜꯗ ꯇꯜꯂꯗꯤ ꯐꯥꯕ
ꯑꯗꯨꯅꯦ ꯐꯔ ꯇꯞꯅ ꯇꯞꯄꯒ ꯃꯤ ꯑꯃ ꯂꯩꯅ ꯑꯗꯨꯃꯥꯏꯅ
ꯑꯗꯨꯒ ꯅꯨꯄꯤ ꯃꯥꯗꯤꯅꯦ ꯅꯍꯥꯟꯅꯦ ꯑꯍꯥꯟꯕ ꯀꯣꯜ ꯇꯧꯕ ꯃꯥꯜꯂꯦꯕ
ꯑꯥ ꯑꯥ
ꯃꯔꯛꯇ ꯃꯤꯉꯣꯟꯗ ꯋꯥꯔꯤ ꯁꯥꯕ ꯑꯗꯨꯅ ꯑꯗꯨꯅ ꯑꯩꯅ ꯑꯗꯨꯃꯥꯏꯅ ꯇꯧꯗꯤ ꯌꯥꯔꯣꯏ ꯍꯥꯏꯕ
ꯀ꯭ꯔꯤꯌꯕꯃ
ꯑꯩꯅ ꯑꯗꯨꯃꯥꯏꯅ ꯇꯧꯕꯗꯤ ꯌꯥꯔꯔꯣꯏ ꯍꯥꯏꯕ
ꯎꯝꯝ ꯎꯝ
ꯑꯗꯨꯗ ꯃꯔꯛꯇ ꯈꯪꯗꯕꯖꯥꯠꯅꯤꯕ ꯑꯣ ꯉꯥꯏꯈꯣꯀꯣ ꯑꯩ ꯊꯝꯃꯒꯦ ꯉꯍꯥꯛꯇꯪ ꯉꯥꯏꯍꯥꯛ ꯂꯩꯔꯒ ꯑꯃꯨꯛꯀ ꯇꯧꯔꯀꯦ ꯍꯥꯏꯕ ꯋꯥꯅꯤꯗꯅ ꯑꯗꯨ ꯑꯗꯨ ꯎꯝ ꯊꯝꯈꯤꯕ ꯋꯥꯅꯤꯅ